ꯍꯜꯂꯣ
ꯑꯥ
ꯁꯥꯥꯄꯔꯣ
ꯇꯥꯏꯌꯦ ꯇꯥꯏꯌꯦ ꯑꯗꯨꯒꯕ
ꯑ ꯆꯥꯛ ꯊꯥꯛ ꯇꯥꯕꯤꯔꯃꯨꯡ
ꯆꯞ ꯆꯥꯔꯦ ꯅꯪꯗꯤ ꯆꯥꯔꯕꯣ
ꯆꯥꯔꯦ ꯊ ꯆꯥꯔꯦ ꯊ ꯀꯩ ꯃꯠꯇꯅ ꯍꯟꯅꯔꯒꯦ ꯃꯁ ꯑꯗꯨꯗ
ꯑꯩꯈꯣꯏ ꯀꯩꯒꯤꯅꯣ ꯏꯔꯣꯝꯕ ꯑꯗꯨꯒ ꯆꯝꯐꯨꯠ ꯑꯃꯒ ꯆꯥꯏꯌꯦ
ꯑꯣ ꯌꯥꯝ ꯍꯥꯎꯕ ꯃꯊꯦꯜꯅꯤ
ꯑꯁ ꯍꯥꯎꯋꯦ ꯉꯁꯤꯗꯤ ꯑꯆꯝꯕꯅ ꯍꯥꯎꯋꯦꯗꯀꯣ ꯁꯥꯕꯅꯤꯅ ꯎꯝ
ꯁꯤꯁꯨ ꯍꯛꯆꯥꯡ ꯅꯨꯡꯉꯥꯏꯇꯕꯅꯦ
ꯑꯥ ꯑꯥ ꯑꯗꯨꯕꯨ ꯃꯔꯛ ꯃꯔꯛꯇ ꯁꯥꯁꯨ ꯆꯥꯗꯕ ꯌꯥꯗꯕꯅꯤ
ꯆꯥꯗꯤ ꯆꯥꯗꯕ ꯌꯥꯗꯕꯝꯁ ꯎꯇꯁ ꯐꯪꯕꯅꯤꯗꯅꯀꯣ ꯐꯣꯔꯇꯤꯟꯒꯨꯝꯕ ꯎꯝ ꯇ ꯊ ꯖꯤꯝ ꯈꯤꯛꯇꯪ ꯆꯠꯂꯗꯤ ꯁꯥꯗꯤ ꯆꯥꯗ꯭ꯔ ꯌꯥꯗꯣꯏꯅꯤ
ꯎꯝ ꯃꯥꯅꯦ ꯕꯧꯈꯣꯏꯗꯤ ꯀꯩ ꯌꯦꯟꯖꯥꯡ ꯆꯥꯈ꯭ꯔꯛꯀꯦ
ꯉꯗꯤ ꯑꯩꯈꯣꯏ ꯊꯔꯣꯏ ꯆꯥꯏꯑ ꯂꯧꯕꯨꯛꯇꯤꯒꯤ ꯈꯤꯇꯪ
ꯑꯣ
ꯊꯔꯣꯏ
ꯑꯣ ꯅꯣꯡ ꯆꯨꯕꯗꯣ ꯂꯧꯧꯕ ꯏꯁꯤꯡ ꯂꯩꯔꯕꯣ ꯐꯖꯅ
ꯂꯧꯕꯨꯛꯇꯤ ꯍꯣꯏꯗ ꯁꯣꯝꯗꯗꯤ ꯁꯤꯗꯗꯤ ꯑꯩ ꯁꯤꯂꯣꯡꯗ ꯂꯩꯌꯦ ꯑꯗꯨꯒꯤ ꯅꯣꯡꯗꯤꯀꯣ ꯐꯖꯅ ꯇꯥꯏ ꯁꯤꯗꯗꯤ
ꯑꯣ
ꯑꯩ ꯅꯧꯕꯨꯛꯇ
ꯊ ꯊꯕꯛ ꯇꯧꯔꯒ ꯂꯩꯕ
ꯊꯕꯛ ꯇꯧꯕ ꯅꯠꯇꯦꯗ ꯑꯦꯛꯖꯥꯝ ꯊꯥ ꯑꯦꯛꯖꯥꯝ ꯊꯥꯅꯕ ꯍꯥꯏꯅꯀꯣ ꯍꯣꯁꯇꯦꯜ ꯂꯩꯕ ꯍꯥꯏꯇꯥꯔꯦ
ꯑꯣ
ꯄ꯭ꯔꯣꯗꯤ ꯀꯔꯤ ꯀꯔꯤ ꯍꯣꯠꯅꯔꯤꯒꯦ
ꯃꯁꯤꯇ ꯑꯩꯁꯨ ꯂꯈꯅꯧꯗ ꯂꯩꯌꯦ
ꯑꯣ ꯊꯕꯛ ꯇꯧꯔꯕꯣ
ꯑꯥ ꯊꯕꯛ ꯇꯧꯔꯦ ꯑꯩꯁ
ꯑꯣꯀꯦ ꯑꯣꯀꯦ ꯊꯕꯛꯀꯤꯤꯂꯝꯅꯤꯅꯦ ꯑꯗꯨꯗꯤ ꯅꯨꯡꯗꯥꯡ ꯅꯠꯇ꯭ꯔꯗꯤ
ꯑ ꯍꯥꯎ ꯏꯉ ꯇꯁꯤ ꯂꯩꯦ
ꯀꯔꯤ ꯊꯕꯛ ꯇꯧꯔꯤꯤꯅꯣ ꯅꯪꯒꯤ
ꯊꯕꯛꯁꯦ ꯃꯣꯏ ꯁꯤꯗꯅ ꯍꯥꯏꯕ ꯌꯥꯗꯦ ꯍꯥꯏꯕꯣ ꯀꯩꯅꯣꯝ ꯍꯥꯏꯕꯅꯤ ꯎꯝꯨ ꯂꯩꯔꯕ꯭ꯔꯥ ꯑꯗꯒꯤ ꯀ ꯃꯐꯝ ꯌꯕ ꯍꯥꯏꯕ ꯌꯥꯗꯦꯕ ꯀꯣꯕꯅꯤ ꯑꯗꯨꯝ ꯀꯩꯅꯣꯅꯤꯗ ꯑꯗꯨꯝ ꯑ ꯄꯥꯏꯕꯇꯤ ꯅ ꯂꯩ ꯇꯣ
ꯑ ꯑꯣꯀꯦ
ꯆꯍꯤ ꯀꯦꯃꯣ ꯁꯨꯔ ꯑꯃ ꯁꯨꯔꯒꯦ ꯅꯥꯒꯅꯤ
ꯑꯩ ꯇ꯭ꯋꯦꯟꯇꯤ ꯁꯚꯦꯟ ꯌꯧꯔꯦ
ꯑꯣ ꯍꯣꯏ ꯁꯦꯝꯅꯦ ꯆ ꯃꯅꯦ
ꯑꯣ
ꯎꯝ ꯎꯝ
ꯎꯝ ꯎꯝ ꯎꯝ
ꯅꯨꯡꯉꯥꯏꯕ꯭ꯔꯣ ꯋꯦꯗꯔꯗꯤ ꯀꯃꯥꯏ ꯀꯃꯥꯏꯅ ꯇꯧꯒꯦ
ꯁꯥꯗꯤ ꯁꯥꯗ꯭ꯔꯦ ꯁꯥꯕꯨꯗꯤ ꯀ ꯑꯗꯨꯝ ꯋꯦꯗꯔꯗꯤ ꯅꯨꯡꯉꯥꯏꯔꯦ ꯑꯗꯨꯣ ꯈꯤꯇꯪ ꯏꯟꯀꯟꯕꯤꯅꯦꯟ ꯑꯣꯏꯌꯦꯅꯦ ꯅꯣꯡꯁꯦ ꯑꯗꯨꯝ ꯇꯥꯔꯒ ꯂꯩꯕꯅꯤꯅ ꯆꯠꯊꯣꯛ
ꯎꯝ ꯍꯗꯥ ꯎꯝ
ꯁꯥꯔꯝꯒꯅꯤ ꯅꯣꯏ ꯂꯈꯅꯧꯗꯤ
ꯑꯁ ꯀꯣꯏ ꯀꯔꯤꯗ ꯍꯥꯏꯔ ꯋꯥꯅꯤ
ꯎꯝ
ꯍꯥꯎꯗ
ꯌꯨ ꯄꯤꯗꯅ ꯊ꯭ꯔꯣꯂꯣ
ꯃꯥꯅꯦ ꯃꯥꯅꯤ
ꯎꯝ ꯍꯣꯏ ꯀꯕ ꯌꯦꯡꯕ꯭ꯔꯣ
ꯌꯦꯡꯉꯦ ꯉꯔꯥꯡ ꯌꯦꯡꯉꯦ ꯉꯁꯤꯗꯤ ꯌꯦꯡꯗꯦ
ꯄꯣꯔꯇꯨꯒꯜ ꯐ꯭ꯔꯦꯟꯁ ꯃꯥꯜꯂꯦꯗ ꯅꯪ ꯅꯪꯒꯤ ꯃꯑꯣꯡꯁꯤꯅꯦ ꯃꯦꯁꯤꯒꯤ ꯑꯣꯏꯔꯤꯕꯕꯖꯥꯔꯥ
ꯑ ꯃꯁꯤ ꯔꯖꯥꯟ
ꯑꯩꯈꯣꯏꯗꯤ ꯄꯣꯔꯇꯨꯒꯜꯒꯤꯅꯤꯗ ꯉꯔꯥꯡ ꯔꯣꯅꯥꯜꯗꯣꯒꯤ ꯉꯥꯏꯍꯥꯛꯇꯪ ꯌꯦꯡꯉꯨꯔꯦ
ꯑꯁ ꯑꯩꯗꯕ ꯑ ꯑꯩꯁꯨ ꯌꯦꯡꯉꯦ ꯉꯅꯛꯇꯦ
ꯑ ꯄ꯭ꯔꯥꯏ ꯃꯇꯝꯒꯤꯒ ꯊꯤ ꯈꯦꯠꯅꯈ꯭ꯔꯦꯅꯦ ꯃꯥꯁꯦ
ꯎꯝ
ꯄ꯭ꯔꯥꯏꯝꯗ ꯁꯥꯟꯅꯕꯒ ꯍꯧꯖꯤꯛ ꯁꯥꯟꯅꯕꯁ ꯃꯑꯣꯡ ꯊꯤ ꯇꯥꯗ꯭ꯔꯦꯕ
ꯎꯝꯝ ꯑꯁ ꯕꯣꯜ ꯌꯦꯡꯕ ꯁꯪꯗꯦꯅꯦ ꯌꯦꯡꯗꯤ ꯌꯦꯡꯅꯤꯡꯉꯦ ꯑꯗꯨ ꯁꯪꯗꯦꯅꯦ
ꯑꯣ ꯄꯨꯡ ꯀꯌꯥ ꯀꯌꯥꯗꯣ ꯇꯨꯡꯒꯦ ꯅꯨꯡꯗꯥꯪꯗꯦ
ꯑꯩꯗꯤ ꯊꯦꯡ ꯊꯦꯡ ꯇꯨꯝꯃꯦꯗ ꯕꯥꯔꯣ ꯃꯈꯥꯏ ꯑꯃꯗ ꯑꯗꯨꯝ ꯇꯨꯝꯃꯦ ꯍꯜꯣ ꯍꯜꯂꯣ ꯄꯣꯛꯗ ꯊꯦꯝꯕꯨꯀꯣ
ꯍꯝ
ꯖꯒꯦ ꯑꯗꯨꯗꯗꯤ ꯏꯪꯕꯅꯤꯅ ꯀꯩꯀꯩ ꯆꯥꯅꯕꯗꯤ ꯀꯩꯀꯔꯤ ꯐꯪꯉꯦ ꯑꯗꯨꯝ ꯃꯩꯇꯩ ꯈꯣꯏꯒꯤ ꯍꯥꯏꯕꯗꯤ ꯆꯥꯛ
ꯑꯩꯈꯣꯏ ꯑꯩꯈꯣꯏ ꯆꯦꯡꯕꯨꯗꯤ ꯏꯊꯤ ꯆꯦꯡꯗꯤ ꯐꯪꯗꯦ ꯑꯗ ꯍꯤꯟꯖꯥꯡꯗꯤ ꯄꯨꯔꯥ ꯐꯪꯉꯤꯗ
ꯎꯝ
ꯃꯅꯤꯄꯨꯔꯒꯤ ꯄ꯭ꯔꯗꯛ ꯉꯥꯛꯇꯅꯤ ꯀꯩꯅꯣ
ꯎꯝ
ꯎꯃꯔꯣ ꯉꯔꯤ ꯄꯔꯥꯏ ꯐꯥꯉꯤꯒꯦꯁꯤꯥꯏ
ꯑꯩꯅ ꯃꯦꯁꯦꯁ ꯊꯥꯕꯗꯣꯀꯥꯟꯗꯣ ꯑꯃꯨꯛ ꯁꯪꯕ ꯑꯩꯅ ꯑꯃꯨꯛ ꯅꯪ ꯑꯃꯨꯛ ꯁꯪꯗꯕ ꯑꯗꯨꯝ ꯇꯥꯕ ꯃꯥꯜꯂꯦꯕ
ꯍꯣꯏꯣꯏ ꯅꯪ ꯊꯕꯛ ꯇꯧꯕ ꯑꯣꯀꯦ ꯑꯣꯀꯦ ꯅꯪ ꯊꯕꯛ ꯇꯧꯕꯒꯤ ꯑ ꯆꯤꯜꯂꯝ ꯑꯩꯈꯣꯏꯕꯨꯗꯤ ꯐ꯭ꯔꯤ ꯇꯥꯏꯝꯗꯤꯗꯤ ꯑꯗꯨꯝ ꯐꯪꯉꯦꯕꯀꯣ ꯍꯥꯏꯗꯤ ꯌꯨꯝꯗ ꯂꯩꯕꯅꯤꯅ ꯑꯩꯈꯣꯏꯗꯤ
ꯑꯣ ꯍ ꯇꯥꯏꯌꯦ ꯇꯥꯏꯌꯦ
ꯎꯝ ꯌꯨꯝꯗꯤ ꯊꯣꯔꯛꯑꯗ꯭ꯔꯣ
ꯌꯨꯝꯗꯨ ꯑ ꯅꯤꯉꯣꯜ ꯆꯥꯛꯀꯧꯕꯒꯨꯝꯕꯗ ꯊꯣꯛꯀꯗꯧꯕ ꯃꯥꯜꯂꯦ
ꯑꯣ
ꯍꯔꯥꯎ ꯀꯨꯝꯍꯩꯒꯨꯝꯕ ꯑꯃ ꯂꯩꯔꯒ ꯊꯣꯛꯄꯗꯨꯅ ꯅꯨꯡꯉꯥꯏꯌꯦꯅꯀꯣ
ꯍꯅꯦ ꯐ꯭ꯔꯦꯁ ꯑꯣꯏꯕꯀꯣ ꯑꯗꯨꯅꯦꯅ
ꯎꯝꯝ ꯌꯥꯎꯁꯪꯁꯨ ꯌꯥꯎꯗꯕ ꯀꯨꯏꯔꯕ
ꯑꯣ ꯅꯪ ꯂꯥꯛꯇꯦ ꯗꯤꯁꯔ ꯌꯥꯎꯁꯪꯧ ꯌꯥꯎꯁꯪ ꯇꯧꯈꯤꯕꯗꯣ
ꯑ ꯍꯗꯀ ꯌꯥꯎꯒꯇꯑꯌꯦ ꯌꯥꯎꯗꯤꯌꯦ ꯂꯥꯛꯇꯦ ꯀꯨꯏꯔꯦ ꯌꯥꯎꯁꯪ ꯌꯥꯎꯕ ꯐꯪꯗꯕ
ꯎꯝ
ꯆꯍꯤ ꯑꯍꯨꯝ ꯃꯔꯤꯒꯨꯝꯕ ꯑꯣ ꯔꯣꯒꯜ
ꯍꯗꯤ ꯏꯝꯐꯥꯜ ꯀꯥꯏ ꯑꯣꯏꯗꯣꯏꯅꯣ
ꯑ ꯃꯐꯝ ꯍꯥꯏꯕ ꯌꯥꯗꯦ ꯍꯥꯏꯕꯅꯤ ꯃꯐꯝꯁꯤ
ꯑꯣ ꯑꯁꯤꯒꯨꯝꯕ ꯃꯐꯝ ꯍꯥꯏꯕ ꯌꯥꯗꯦ ꯍꯥꯏꯕ꯭ꯔꯣ ꯍꯥꯏꯕ ꯌꯥꯏ ꯍꯥꯏꯅꯤ
ꯌꯥꯗꯦ ꯌꯥꯗꯦ ꯋꯥꯍꯐꯝ ꯍꯥꯏꯕ ꯌꯥꯗꯦ ꯑꯗꯨ ꯀ ꯐꯣꯟ ꯅꯝꯕꯔꯒꯨꯝꯕ ꯀꯩ ꯀꯊ ꯍꯥꯏꯗꯤꯗꯤ ꯎ ꯑꯩ ꯀꯣꯟ ꯑꯩ ꯀꯣꯟꯅ ꯑꯃꯨꯛ ꯒ꯭ꯌꯥ ꯇꯥꯅꯒꯅꯤ ꯋꯥ ꯆꯠꯁꯨ ꯇꯧꯔꯒꯦ
ꯑꯣꯀꯦ ꯑꯣꯀꯦ ꯑꯗꯨꯗꯤ ꯑꯩꯒꯤ ꯃꯃꯥꯡꯉꯩꯗ ꯇꯧꯈꯤꯕ ꯃꯌꯥꯝꯗꯨꯗꯤ ꯑꯗꯨꯗꯤ
ꯅꯣꯏ ꯍꯥꯏꯅꯈꯤꯕ꯭ꯔꯣ ꯌꯥꯗꯦ ꯃꯣꯏ ꯔꯨꯜꯁ ꯄꯤꯕꯗꯣ
ꯑꯣ ꯑꯗꯣ ꯃꯤꯅ ꯍꯥꯏꯔꯛꯄ꯭ꯔꯣꯕ
ꯑ ꯍꯥꯏꯕꯗꯤ ꯅꯠꯇꯦ ꯃꯥꯏ ꯔꯨꯜꯁ ꯂꯩꯕꯗꯣ ꯑꯗꯨ ꯌꯦꯡꯕꯅꯦꯗ ꯍꯥꯏꯩꯅ
ꯑꯣꯠꯆꯥ ꯑꯠ
ꯁꯨꯝ ꯍꯥꯏꯗꯤ ꯃꯣꯏꯅ ꯄꯤꯕꯗꯣ ꯑꯃꯨꯛ ꯒꯥꯏꯗ ꯃꯣꯣꯟ
ꯎꯝ ꯎꯝ ꯎꯝ ꯑꯣꯀꯦ ꯑꯣꯀꯦ ꯌꯥꯏ ꯌꯥꯏ
ꯎꯝ ꯀꯩ ꯑꯦꯛꯖꯥꯝꯅꯣ ꯅꯪꯅ ꯊꯥꯕꯗꯣ ꯀꯩꯒꯤ ꯇꯥꯏ
ꯑꯩꯅ ꯌꯦꯟꯖꯥꯡ ꯇꯧꯔꯤꯁꯦ ꯕꯦꯡ ꯁꯤ ꯖꯤ
ꯑꯣ ꯍꯣ ꯍꯣ
ꯎꯝ
ꯑꯣ ꯕꯦꯡꯁꯨ ꯕꯦꯡꯀꯤ ꯊꯕꯛ ꯇꯧꯕꯁꯨ ꯈꯪꯅꯕ ꯃꯌꯥꯝ ꯂꯩꯕꯅꯦ ꯑꯩ
ꯑꯣꯦꯝꯁꯤꯕꯤ ꯍꯥꯏꯥꯏꯗ꯭ꯔꯣ
ꯑꯥ ꯍꯥ ꯑꯦꯁ ꯕꯤ ꯑꯥꯏꯗ
ꯑꯣ ꯑꯣꯀꯦ
ꯑꯩꯈꯣꯏ ꯑꯩꯅ ꯑꯃꯨꯛ ꯑꯗꯨꯒꯤ ꯂꯥꯏꯟꯗꯣ ꯑꯃꯨꯛ ꯑꯣꯏꯗꯕꯀꯣ
ꯑꯣ
ꯎꯝ
ꯅꯪꯗꯤ ꯀꯥꯏ ꯇꯝꯃꯝꯒꯦ ꯏꯝ ꯀꯣꯂꯦꯖ ꯒ꯭ꯔꯦꯖꯨꯑꯦꯁꯟꯗꯤ ꯀꯥꯏ ꯂꯣꯏꯔꯣꯏꯁꯤꯦ
ꯦꯁꯅꯤ ꯑꯗꯨꯝ ꯀꯩꯅꯣ ꯑꯩꯈꯣꯏ ꯂꯝꯗ ꯑꯗꯨꯝ ꯂꯣꯏꯌꯦꯦꯈꯔꯦ ꯑꯗꯨ ꯊꯕꯛꯀꯤꯃ ꯄꯥꯟꯗ ꯇꯧꯔꯦꯀꯣ ꯑꯗꯨꯃ
ꯀꯔꯤ ꯀꯣꯔꯁ ꯇꯧꯒꯦ
ꯍ ꯂꯔꯤꯀꯤ ꯃꯅꯇꯩꯦꯗ ꯏꯗ ꯀꯩꯅꯣ ꯑꯗꯨꯝ ꯗ꯭ꯔꯦꯁ ꯁꯥꯏꯟꯁ ꯇꯧꯔꯒ ꯀꯦ ꯁꯟꯗꯔꯝ ꯂꯣꯏꯁꯤꯟꯈ꯭ꯔꯦ ꯨꯂꯣꯖꯤꯔꯣꯖꯂꯖꯤ ꯗꯣꯣꯟꯁ ꯇ ꯑꯣꯏꯣꯏ ꯅ ꯃꯁ ꯀ ꯇ ꯍꯒꯅꯤ ꯇꯣꯡꯒꯅꯤ
ꯍꯣꯏ ꯃꯥꯁꯇꯔ ꯇꯧꯋꯦ ꯑꯩ ꯃꯥꯁꯇꯔ ꯑꯅꯤ ꯑꯃꯅ ꯕꯤ ꯑꯦ ꯇ ꯕꯤ ꯑꯦ ꯇꯧꯋꯦ ꯃꯥꯅꯦ ꯄꯣꯂꯤꯇꯤꯀꯦꯜ ꯁꯥꯏꯟꯁꯇ
ꯑꯣ
ꯎꯝ
ꯅꯈꯣꯏꯗꯤ ꯄꯣꯂꯤꯇꯤꯀꯦꯜ ꯁꯥꯏꯟꯁ ꯌꯥꯝꯅ ꯇꯧꯋꯦꯀꯣ ꯉꯔꯥꯪꯁꯨ ꯕꯔꯣ ꯑꯃ ꯋꯥꯔꯤ ꯃꯥꯁꯨ ꯄꯣꯂꯤꯇꯤꯀꯦꯜ ꯁꯥꯏꯟꯁꯅꯦ ꯍꯥꯏꯌꯦ ꯑ ꯑꯗꯨꯁꯨ ꯌꯥꯔꯅꯤꯀꯣ
ꯎ ꯎ ꯎ ꯑꯩꯗꯤ ꯌꯥꯕꯨ ꯌꯥꯔꯗꯤ ꯁꯤ ꯑꯦꯝ ꯀꯦꯟꯗꯤꯗꯦꯠ ꯑꯣꯏꯅ ꯇꯧꯔꯁ ꯍꯥꯏꯅ ꯈꯜꯂꯤꯅꯦ ꯅꯪꯒꯤꯁꯦ
ꯑꯣ ꯑ ꯑꯗꯨ ꯋꯥꯔꯤ ꯁꯥꯕ ꯌꯥꯗꯦ ꯍꯥꯏꯔꯕꯅꯦ
ꯑꯣ ꯅꯨꯡꯉꯥꯏ ꯋꯥꯔꯤ ꯅꯨꯡꯉꯥꯏ ꯅꯨꯡꯉꯥꯏꯕꯁꯨ ꯂꯣꯏ ꯊꯤꯡꯖꯤꯜꯂ ꯂꯩꯔꯦꯅꯦ ꯑꯗꯨꯗꯤ ꯑꯗꯨꯗꯤ
ꯀꯩꯅꯣ ꯅ ꯑꯗꯨꯗꯗꯤ ꯀꯅꯥ ꯂꯩꯕ꯭ꯔꯣ ꯀꯩꯅꯣ ꯂꯩꯕꯦ ꯍꯥꯏꯗꯤ ꯀꯩꯅꯣ ꯔꯤꯂꯦꯇꯤꯞꯁ ꯂꯩꯕ꯭ꯔꯣ ꯀꯃꯥꯏꯅ ꯇꯧꯋꯦ ꯄꯤꯖꯤꯗ ꯂꯩꯕꯅꯦꯕꯀꯣ ꯍꯥꯏꯗꯤ ꯏꯊꯟꯗ ꯂꯩꯕ꯭ꯔꯣ ꯇꯩ
ꯔꯤꯡ ꯁꯦꯔꯤꯡꯗ ꯂꯩꯕꯅꯤꯗ ꯑꯩ ꯏꯃꯥꯟꯅꯕ ꯑꯩꯁꯦ ꯑꯉꯥꯡ ꯑꯃ ꯂꯩꯃꯤꯟꯅꯅꯕ ꯍꯥꯏꯇꯥꯔꯦ
ꯑ ꯑꯗꯨꯃꯥꯏꯅ ꯇꯧꯗ꯭ꯔꯗꯤꯀꯣ ꯏꯊꯟꯇ ꯂꯩꯕꯗ ꯑꯗꯨ ꯌꯥꯝ ꯅꯨꯡꯉꯥꯏꯇꯕꯅꯦ
ꯍꯣꯏ
ꯍꯥꯏꯗꯤ ꯍꯦꯛꯇ ꯂꯝ ꯑꯃꯗ ꯆꯠꯂꯒ ꯂꯝꯗꯨꯒꯤ ꯂꯩꯔꯤꯕ ꯃꯤꯗꯨꯒ ꯃꯤꯗꯨꯒꯤ ꯃꯔꯛꯇ ꯑꯩ ꯑꯗꯨꯝ ꯂꯩꯁꯟꯕꯗꯣ ꯑꯗꯨ ꯌꯥꯝ ꯅꯨꯡꯉꯥꯏ ꯑꯗꯨ ꯌꯥꯝ ꯅꯨꯡꯉꯥꯏꯦ ꯆꯠꯇꯕꯅꯦꯀꯣ ꯍꯥꯏꯗꯤ ꯑꯩ ꯏ ꯂꯝꯕꯥ ꯑꯃ ꯑꯩꯒꯤ ꯄꯥꯡ ꯑꯃ ꯌꯥꯎꯈ꯭ꯔꯗꯤꯀꯣ ꯌꯥꯝ ꯅꯨꯡ ꯅꯨꯡꯉꯥꯏ ꯅꯨꯡꯉꯥꯏꯑꯕ ꯕꯥ ꯑꯗꯒꯤ ꯍꯥꯏꯗꯤ ꯈꯨꯗꯣꯡ ꯖꯤꯕ ꯀꯧꯕ ꯄꯃꯍꯥꯏꯕ ꯃ
ꯌꯦꯁ ꯑꯗꯨꯅꯤ ꯑꯅꯥ ꯑꯌꯦꯛ ꯂꯩꯕ ꯃꯇꯝꯗꯁꯨ ꯄꯣꯠ ꯊꯥꯕ ꯂꯩꯕ ꯊꯣꯛꯄ ꯍꯤꯗꯥꯛ ꯀꯩꯀꯥ
ꯏꯊꯟꯗ ꯂꯩꯕꯁꯤꯁ ꯌꯥꯝꯅꯅꯨꯡꯉꯥꯏ ꯇꯦ ꯆꯥ ꯕꯅꯦꯕ ꯅꯥꯔꯛꯄ ꯃꯇꯝꯗꯀꯣ ꯑꯩ ꯃꯃꯥꯡꯗ ꯇꯧꯈ꯭ꯔꯦꯕ ꯂꯝ ꯑꯩ ꯂꯝ ꯑꯃ ꯊꯕꯛ ꯇꯧꯕ ꯆꯠꯂꯦ ꯑꯗꯨꯒ ꯏꯊꯟꯗ ꯑꯣꯏꯕꯀꯣ ꯑꯩ ꯑꯩꯈꯣꯏ ꯖꯥꯇꯤꯒꯤ ꯑꯗꯨ ꯑꯁ ꯆꯍꯤꯒꯤ ꯑꯋꯥ ꯋꯥꯔꯤ ꯁꯕꯝꯁꯨ ꯂꯩꯇꯕꯣꯣ ꯋꯥ ꯉꯥꯡꯕꯁꯨ ꯂꯩꯇꯕ ꯎꯝ ꯎꯝ ꯎ ꯍꯧꯖꯤꯛꯇꯤ ꯏꯆꯦꯒ ꯂꯩ ꯑꯦꯅꯅꯨꯡꯉ ꯍꯥꯏ
ꯑꯣ ꯃꯅꯥ ꯀ ꯀ
ꯀ ꯑꯨꯝꯅꯦ ꯏꯆꯦ ꯑꯅꯤ ꯑꯩꯒ
ꯑꯁ ꯅꯨꯄꯥ ꯑꯃ
ꯑ ꯏꯅꯤ ꯄꯥꯏꯇꯟꯅꯦ ꯁꯤ ꯑꯃꯗꯤ ꯂꯨꯍꯣꯡꯕ ꯂꯣꯏꯈ꯭ꯔꯦ ꯏꯗꯣ
ꯠꯆꯥ ꯑꯆꯥ
ꯑ ꯏꯆꯦ ꯇꯝꯕꯤ ꯂꯩꯌꯦ ꯑꯩꯒ ꯂꯩ ꯑꯩꯈꯣꯏꯕꯥꯅꯤꯁꯨ ꯆꯍꯤ ꯌꯥꯝꯃꯦ
ꯑꯗꯨ ꯆꯦꯁꯨ ꯊꯕꯛ ꯇꯧ ꯊꯕꯛ ꯇꯧꯅ
ꯗꯇꯨꯌꯦꯦ
ꯑꯣꯀꯦ ꯐꯩꯅꯦ ꯐꯩꯅꯦ
ꯑ
ꯊꯕꯛ ꯐꯪꯅꯕ ꯍꯣꯠꯅꯕꯗ ꯋꯥꯔꯦꯅꯦ
ꯋꯥꯔꯦ ꯋꯥꯔꯦ ꯏ ꯁꯨꯄꯤ ꯆꯥꯖꯦ ꯎꯝ ꯑꯗꯨꯗꯤ ꯕ꯭ꯔꯣ ꯑꯃꯒ ꯋꯥꯔꯤ ꯁꯥꯕꯗꯩꯕꯅꯤ ꯍꯥꯏꯅꯩꯌꯦ ꯑꯉꯥꯡ ꯑꯣꯏꯕ ꯀꯥꯟ ꯅꯅꯨꯡꯉꯥꯏꯕꯅꯤꯣ ꯋꯥꯉ
ꯅꯪ ꯅꯪꯒꯤ ꯕ꯭ꯔꯣꯁꯤ ꯀꯔꯝꯕ ꯅꯝꯕꯔ ꯑꯣꯏꯒ ꯇꯧꯖ ꯗ ꯁꯤꯔ ꯁꯤꯁꯨ ꯑꯃꯨꯛ ꯌꯥꯗꯕ꯭ꯔꯥ ꯋꯥꯍꯪ
ꯑꯣ ꯌꯥꯎꯔꯝꯒꯗꯣꯏ ꯌꯥꯎꯔꯝꯒꯗꯣꯏ
ꯊꯦꯡꯨ ꯅꯪꯒꯤꯣꯟ ꯆ ꯈꯤꯇꯪ ꯍꯥꯏꯕꯤꯔꯛꯑꯣ
ꯍ ꯍꯣ ꯍꯣꯏ ꯍꯥꯏꯦ ꯍꯥꯏꯦ
ꯍꯣꯔꯦꯟ
ꯎꯝ
ꯎꯝ
ꯑꯗꯨ ꯅ ꯋꯥꯔꯤ ꯁꯥꯟꯅꯕ ꯀꯗ ꯅꯈꯣꯏ ꯅꯥꯒꯥ ꯃꯁꯦꯟ ꯁꯥꯟꯅꯔꯕꯅꯤ ꯑꯗꯨ ꯅꯈꯣꯏ ꯂꯣꯟꯗ ꯁꯥꯟꯅꯕ ꯌꯥꯔꯝꯃꯣꯏꯌꯦ ꯑꯣ ꯁꯤꯗꯗꯤꯩ ꯇꯣꯟ ꯁꯥꯟ ꯇꯕꯅꯤꯀꯣ ꯎꯝ ꯎꯝ
ꯎꯝ
ꯒꯥ ꯑꯣꯏꯔꯁꯨ ꯃꯌꯥꯝ ꯂꯩꯅꯀꯣ ꯖꯥꯇꯤꯒ ꯃꯥꯟꯅꯗꯕ ꯑꯗꯨ ꯑꯗꯨ ꯂꯣꯟ ꯑꯗꯨ ꯂꯣꯟ ꯑꯗꯨꯃꯅꯗꯦꯅꯣ
ꯃꯁꯨ ꯃꯗꯦ ꯍꯣꯏ ꯑꯩꯗꯤ ꯇꯥꯡꯈꯨꯜꯅꯤ ꯎꯝ
ꯑꯥ
ꯅꯪꯒꯤꯕꯣꯗꯨꯗꯤ ꯌꯣꯗꯨꯁꯨ ꯅꯥꯒꯥ
ꯃꯥꯅꯦ ꯃꯥꯅꯦ ꯃꯥꯅꯤ ꯀꯥꯟꯗ ꯃꯥ ꯀꯗꯥꯏꯗꯒꯤꯅꯣ ꯈꯪꯗꯦ ꯃꯥꯗꯤ ꯑꯔꯥꯡ ꯏꯕꯥꯅꯤ ꯑꯗꯨꯝ ꯍꯥꯏꯅꯈꯤꯗ꯭ꯔꯦ
ꯑꯣ
ꯎꯝ
ꯑ
ꯐꯣꯔꯦ ꯏꯇꯥꯎ ꯑꯗꯨꯗꯤ ꯊꯝꯃꯒꯦ
ꯐꯔꯦ ꯐꯔꯦ ꯑꯗꯨꯏꯗꯤꯀꯣ ꯍꯣꯏ ꯍꯣꯏ ꯍꯣꯏ ꯍꯌꯦꯡ ꯍꯌꯦꯡ ꯀꯣꯟꯅ ꯐꯥꯎꯅꯔꯁꯦ ꯎꯝ ꯎꯝ ꯐꯪ ꯐꯥꯔꯁꯦ